ꯇꯥꯔꯕꯣ
ꯆꯥꯛꯁꯦ ꯆꯥꯊꯣꯛꯑꯁꯤꯔꯥ ꯈꯜꯂꯤ ꯇꯥꯏ ꯇꯥꯏ ꯆꯥꯛꯁꯦ ꯆꯥꯊꯣꯛꯑꯁꯤꯔꯥ ꯈꯜꯂꯤ
ꯅꯊꯟ ꯆꯗꯣꯏꯔꯣ ꯅꯣꯏꯃ ꯍꯣꯏꯗꯤ
ꯑꯥ
ꯅꯊꯟꯗ ꯇꯥꯔꯦ
ꯌꯦꯔꯨꯝ ꯍꯧꯔ ꯍꯥꯞꯆꯟꯁꯤꯔ ꯈꯪꯗꯦ
ꯑꯗꯨ ꯆꯠꯇ꯭ꯔꯦ ꯂꯥꯏ ꯍꯔꯥꯎꯕ ꯌꯦꯡꯕ ꯑꯗꯨꯝ ꯆꯠꯇ꯭ꯔꯦ ꯉꯔꯥꯡ
ꯅꯍꯥꯟꯅꯤ
ꯅꯍꯥꯟꯅꯦ
ꯂꯥꯢ ꯍꯔꯥꯎꯕꯗꯣ ꯅꯍꯥꯟꯅꯦꯕ ꯉꯔꯥꯡ ꯅꯠꯇꯦꯕ ꯅꯠꯇꯦ ꯑꯩꯅ ꯍꯥꯢꯁꯦ ꯇꯟꯖꯜꯑꯕ ꯑꯩꯖꯦ ꯍꯜꯂꯛꯄꯁꯦ ꯑꯃꯨꯛ ꯊꯦꯡꯉꯥꯅꯤꯅ ꯑꯁ ꯌꯦꯔꯨꯃ ꯑꯃ ꯍꯥꯞꯆꯟꯒꯦꯁꯦ ꯀꯥꯟꯗꯦꯁꯦ ꯌꯦꯔꯨꯝ ꯑꯃꯇꯥ ꯆꯒꯦ ꯐ꯭ꯔꯣꯇꯤꯟ ꯁꯣꯇꯞ ꯄ꯭ꯔꯣꯇꯤꯟꯗꯩ
ꯂꯥꯢ ꯂꯥꯢ ꯂꯝ ꯊꯣꯛꯄꯗꯣ ꯑꯝꯇ ꯎꯗ꯭ꯔꯤ ꯑꯩꯗꯤ
ꯁꯪꯒꯣꯝꯖꯦ ꯄ꯭ꯔꯣꯇꯤꯟ ꯌꯥꯎꯕ꯭ꯔꯣ
ꯁꯒꯣꯝꯗꯗꯤ ꯀꯦꯜꯁꯤꯌꯝ
ꯀꯦꯜꯁꯤꯌꯝꯖꯦ ꯀꯩ ꯀꯅꯥꯒꯤꯅꯣ
ꯁꯔꯨ ꯁꯇ꯭ꯔꯣꯡ ꯑꯣꯢꯗꯣꯢꯕ ꯀꯟꯗꯣꯢꯕ
ꯑꯣꯈꯦ ꯍꯥꯢ ꯁꯟ ꯁꯒꯣꯝꯂ ꯅꯠꯇ꯭ꯔꯒ ꯈꯣꯢꯒꯤ ꯄꯥꯥꯎꯗꯔꯒꯤ ꯁꯪꯒꯣꯝꯗꯤ
ꯄꯥꯎꯗꯔꯒꯤ ꯁꯪꯒꯣꯝꯗꯨꯗꯤ ꯀꯦꯝ ꯀꯥꯟꯅꯗꯦ
ꯃꯒꯥ ꯆꯨꯝꯅꯁꯨꯝ ꯊꯛꯄꯅꯦꯕꯀꯣ
ꯑꯥ ꯁꯟꯒꯤꯗꯨꯖꯨꯅꯦ ꯀꯩꯅꯣ ꯇꯧꯋꯦ ꯍꯥꯢꯕꯅꯦ ꯍꯧꯖꯤꯛꯀꯥꯟꯗꯤ ꯑꯃ ꯏꯁꯤꯡ ꯌꯥꯟꯕꯅꯤꯅ ꯐꯠ ꯇ꯭ꯔꯦꯅꯀꯣ
ꯑꯣ ꯑꯗꯨꯕꯨꯗꯤ ꯀꯩꯅꯣ ꯇꯧꯕꯅꯤ ꯅꯪꯅ ꯂꯧꯔꯤꯕ ꯃꯤꯗꯨꯒꯤ ꯃ ꯃꯈꯥ ꯄꯣꯜꯂꯤꯗ
ꯍꯣ ꯑꯩꯒ ꯂꯧꯗꯣ ꯈꯪꯅꯕ ꯑꯠ ꯂꯩꯁꯨ ꯂꯩꯇꯅ ꯍꯥꯢꯗꯤ ꯌꯥꯝ ꯐꯕ ꯁ꯭ꯋꯥꯢꯗꯗꯤ
ꯑꯁ ꯁꯪꯒꯣꯝꯂꯣ ꯍꯥꯢꯖꯦ ꯑꯥ ꯀꯩꯅꯣ ꯍꯥꯢꯇꯧꯅꯤ ꯀꯥꯎꯕꯩꯅꯦ ꯑꯥ ꯂꯣꯟꯗꯕꯤꯗꯥ ꯊꯛꯄꯖꯦ ꯀꯩ ꯇꯧꯒꯦ
ꯀꯩꯝ ꯇꯧꯗꯦ ꯃꯤ ꯁꯪꯒꯣꯝ ꯑꯐꯝꯕ ꯆꯥꯅꯩꯗꯨꯗꯤ
ꯆꯍꯥꯗꯨꯅ ꯐꯥꯢ ꯌꯥꯅꯤ ꯁꯪꯒꯣꯝ ꯂꯣꯟꯗꯕꯤꯗ ꯊꯄꯖꯦ ꯃꯤꯅꯥ ꯌꯥꯗꯦ ꯐꯠꯇꯦ ꯈꯣꯠꯇꯦꯒ ꯇꯧꯃꯥꯜꯂꯤ
ꯁꯨꯝ ꯃꯍꯤꯛ ꯌꯥꯎꯅꯤꯅ ꯇꯩꯏꯅꯤ ꯀꯩꯅꯣ
ꯗꯨꯅꯤ
ꯂꯣꯜꯂꯒ ꯊꯛꯄꯅ ꯐꯠꯇ꯭ꯔꯣ
ꯈꯪꯗꯦꯗꯥ ꯑꯩ ꯁꯥꯁꯟꯒꯤꯗꯤ ꯀꯌꯥ ꯍꯩꯅꯗꯦ
ꯃꯤꯗꯤ ꯏꯔꯣꯢꯒꯤꯕꯧ ꯊꯛꯏꯕꯅꯦ ꯍꯥꯃꯦꯡꯒꯤꯕꯧ ꯊꯛꯏꯕꯅꯦ
ꯍꯥꯃꯦꯡꯒꯤ ꯌꯥꯢ ꯀꯩꯅꯣ
ꯁꯟꯅ ꯀꯩꯒꯤ ꯌꯥꯗ꯭ꯔꯤꯕ
ꯑꯩ ꯍꯩꯅꯗꯦ ꯍꯥꯢꯕꯅꯦ ꯑꯩꯅꯥ ꯍꯥꯢꯗꯤ ꯃꯤ ꯂꯣꯢ ꯐꯔꯦ ꯍꯥꯢꯅꯤ
ꯑꯩ ꯆꯠꯅꯤꯡꯉꯦ ꯍꯥꯃꯦꯡꯒꯤꯗꯨꯁꯨ ꯑꯗꯨꯕꯨ ꯀꯔꯥꯢꯗꯩ ꯂꯧꯔꯨꯗꯨꯢꯅꯣ ꯈꯪꯗꯦ
ꯑꯩꯒꯤ ꯑꯣꯢꯅꯗꯤ ꯁꯥ ꯉꯥꯒꯤ ꯄ꯭ꯔꯗꯛꯁꯦ ꯀꯌꯥ ꯍꯩꯅꯗꯕ
ꯎꯝ ꯆꯤꯛꯀꯟꯅ ꯒꯤꯞ ꯑꯝꯇ ꯂꯩꯔꯒ ꯆꯥꯖꯒꯦ ꯇꯧꯕꯖꯦ ꯄꯩꯁꯥ ꯍꯦꯛ ꯄꯥꯃꯨꯗꯅ ꯆꯥꯗꯦ
ꯇꯥꯎꯅꯕꯗꯤ ꯀꯥꯢꯗꯩ ꯇꯥꯎꯅꯤ
ꯕꯣꯢꯂꯔꯗ
ꯁꯥꯛ ꯊꯣꯡꯉꯦ
ꯀꯣꯕꯤ ꯁꯥꯛꯂꯣ
ꯃꯌꯥꯟ ꯃꯌꯥꯟ ꯃꯌꯥꯟ ꯇꯨꯌꯥꯟ ꯉꯔꯥꯡ ꯏꯔꯣꯝꯕꯗꯣ ꯍꯥꯎ
ꯉꯔꯥꯡ ꯑꯩꯈꯣꯢꯁꯤꯖꯨ ꯏꯔꯣꯝꯕꯒ ꯁꯤꯟꯖꯨꯒꯅꯤꯗꯅ ꯆꯥꯢꯗꯣ ꯑꯗꯨ ꯏꯔꯣꯝꯕꯗꯣ ꯑꯗꯨꯝ ꯍꯥꯎꯢ
ꯎꯝ
ꯁꯧꯒ꯭ꯔꯤ ꯏꯔꯣꯟꯕ ꯆꯥꯔꯕꯣ ꯀꯥꯏꯅ ꯇꯧꯕꯒꯨꯝ ꯌꯥꯎꯔꯤ꯫
ꯄꯤ ꯅꯨꯡꯉꯥꯏꯔꯦ꯫
ꯑꯩꯗꯤ ꯑꯁꯥꯕꯅ ꯑꯗꯨꯝ ꯂꯨꯔꯤ꯫
ꯅꯥꯇꯦ ꯅꯨꯡꯉꯥꯏ ꯍꯥꯏꯕꯗꯤ ꯀꯩꯅꯣ ꯑꯣꯏꯔꯅꯤ꯫
ꯀꯥꯂꯦꯟ ꯑꯣꯏꯕꯒꯤ꯫
ꯅꯠꯇꯦ ꯁꯥꯋꯔ ꯂꯩ ꯂꯩꯔꯕꯅꯤꯅ꯫
ꯑꯥ
ꯎꯝ
ꯁꯥꯋꯔꯗ ꯂꯨꯕꯗꯣ ꯏꯁꯤꯡ ꯌꯥꯝ ꯃꯥꯡꯉꯦ꯫
ꯃꯥꯡꯗꯦ꯫
ꯖꯣꯔꯣ ꯖꯣꯔꯣ ꯆꯠꯂꯤꯗꯨꯗꯤ꯫
ꯖꯣ ꯖꯣ ꯆꯠꯂꯁꯨ ꯑꯩꯉꯣꯟꯗ ꯅꯨꯡꯉꯥꯏ ꯍꯥꯏꯗꯤ, ꯈꯪꯗꯦ ꯌꯥꯝ ꯅꯨꯡꯉꯥꯏ ꯍꯥꯏꯇꯥꯔꯦ ꯖꯨꯝ ꯏꯁꯤꯡ ꯑꯃꯨꯛ ꯀꯟꯕ ꯈꯣꯠꯄ ꯂꯩꯗ꯭ꯔꯦꯗꯅ ꯇꯛꯇꯔ ꯖꯔ ꯖꯔ ꯇꯥꯔꯛꯑꯅꯤ꯫
ꯏꯁꯤꯡ ꯇꯦꯞꯇ ꯊꯥꯗꯣꯛꯑꯒ ꯂꯨ ꯍꯥꯏꯕ ꯄ꯭ꯔꯤꯊꯤꯕꯤꯁꯦ ꯋꯥꯔꯕꯅꯦ꯫
ꯆꯥꯏꯊꯕꯗꯣ ꯅꯨꯡꯉꯥꯏꯇꯦꯕ꯫
ꯍꯟꯗꯛꯅ ꯈ꯭ꯋꯥꯏꯗꯒꯤ ꯏꯪꯕꯕꯨ ꯑꯣꯏꯔꯅꯤꯅ ꯍꯥꯏꯅꯔꯤꯁꯦ ꯎꯗ꯭ꯔꯕ꯭ꯔꯣ ꯅꯪꯕ꯭ꯔꯣ꯫
ꯍꯥꯏꯗꯨꯗꯤ, ꯑꯥꯔꯠꯇꯤꯁꯤ ꯍꯤꯂꯤꯡꯅꯤ ꯀꯩꯅꯣ꯫ ꯅꯨꯡꯉꯥꯏꯖꯅꯤ ꯀꯣꯏ ꯍꯤꯜꯅ ꯇꯧꯔꯤꯅꯦ ꯑꯥꯔꯠꯁꯦ꯫
ꯑꯗꯣ ꯑꯩ ꯏꯁꯤꯡ ꯃꯥꯡꯉꯦ ꯏꯁꯤꯡ ꯂꯩꯇ꯭ꯔꯦ ꯂꯩꯇ꯭ꯔꯦ ꯍꯥꯏꯁꯦ ꯅꯪꯅ ꯂꯨꯔꯤꯕꯗꯨꯁꯨ ꯑꯗꯨꯝ ꯃꯈꯥꯗꯗꯤ ꯆꯠꯈꯤꯗꯣꯏꯅꯤꯗꯅ꯫ ꯑꯗꯨ ꯃꯁꯥꯅ ꯑꯗꯨꯝ ꯍꯣꯏꯗ꯫ ꯀꯩꯒꯤꯅꯣ ꯏꯁꯤꯡꯒꯤ ꯚꯣꯂ꯭ꯌꯨꯝꯁꯦ ꯆꯦꯟꯖ ꯇꯧꯔꯤꯁꯤꯕꯣ ꯆꯨꯝꯗ꯭ꯔꯥ꯫ ꯇꯞꯇꯥꯏ ꯁꯤꯖꯤꯟꯅꯔꯁꯨ ꯑꯗꯨꯝ ꯂꯣꯏ ꯍꯩꯗꯣꯛꯑꯒ ꯃꯈꯥꯗꯗꯤ ꯂꯣꯏ ꯑꯗꯨꯝ ꯆꯠꯈ꯭ꯔꯤꯁꯤꯕꯨ ꯅꯠꯇ꯭ꯔꯥꯅꯦ꯫
ꯎꯝ ꯏꯁꯤꯡꯒꯤ ꯚꯦꯂꯨꯗꯤ ꯃꯥꯥꯡꯗꯦꯗ꯫
ꯚꯦꯂꯌꯨꯗꯤ ꯃꯥꯡꯗꯦ ꯚꯣꯂ꯭ꯌꯨꯝꯗꯤ ꯃꯥꯡꯉꯦ ꯍꯥꯏꯁꯦ ꯀꯩꯒꯤꯅꯣ ꯑꯩ ꯈꯪꯗꯦ꯫
ꯀꯣꯏꯖꯤꯛ ꯁꯃꯨꯗ꯭ꯔꯒꯤ ꯏꯄꯥꯛꯇ ꯑꯩꯈꯣꯏ ꯁꯦꯟꯇꯤꯃꯤꯇꯔ ꯀꯌꯥꯃꯨꯛ ꯌꯥꯝꯅ ꯂꯣꯁ ꯑꯣꯏꯌꯦ ꯈꯪꯕ꯭ꯔꯥ?
ꯂꯣꯁ ꯅꯠꯇꯦ ꯍꯦꯟꯕꯨ ꯍꯦꯟꯒꯠꯂꯛꯏꯕꯅꯦ ꯑꯥꯏꯁ ꯃꯦꯜ ꯇꯧꯕꯒꯤ꯫
ꯑꯥꯏꯁ ꯁꯨꯝ ꯑꯣꯄꯔꯗ ꯍꯦꯟꯗꯔꯛꯄꯗ, ꯁꯦꯟꯇꯤꯃꯤꯇꯔ ꯑꯃ ꯍꯦꯟꯒꯠꯄ ꯍꯥꯏꯁꯦ ꯀꯌꯥꯅꯣ ꯈꯪꯕ꯭ꯔꯥ?
ꯑꯥ ꯑꯥꯏ ꯗꯣꯟꯅꯣ ꯐꯤꯐꯇꯤ ꯄꯔꯁꯦꯟ, ꯐꯣꯔꯇꯤ ꯑꯥꯏ ꯗꯣꯟꯅꯣ꯫
ꯈꯪꯗꯦ꯫ ꯌꯦꯡꯉꯣꯕ ꯄꯥꯛꯈ꯭ꯔꯕ ꯏꯄꯥꯛ ꯁꯦꯟꯇꯤꯃꯤꯇꯔ ꯑꯃ ꯍꯦꯟꯒꯠꯄ ꯍꯥꯏꯒꯦ ꯄꯤꯇꯔ ꯀꯌꯥ ꯑꯣꯏꯔꯝꯅꯤ꯫ ꯃꯤꯂꯤꯌꯟꯁ ꯅꯠꯇꯦ ꯕꯤꯂꯤꯌꯟꯁꯔ ꯑꯣꯏꯔꯝꯅꯤꯀꯣ꯫
ꯑꯗꯣ ꯁꯨꯃꯥꯏꯅ ꯇꯧꯋꯦ ꯍꯥꯏꯌꯦ ꯑꯥꯏꯁ ꯃꯌꯥꯝꯗꯣ, ꯂꯣꯏ ꯁꯧꯗꯣꯛꯈ꯭ꯔꯕꯅꯦ ꯏꯁꯤꯡꯗꯣ ꯃꯨꯁꯨꯛ ꯃꯨꯏꯌꯦ ꯊꯛꯄ ꯈꯣꯠꯄ ꯌꯥꯗꯦꯅ ꯍꯥꯏꯌꯦꯕ꯫
ꯌꯥꯔꯣꯏꯍꯦ ꯑꯗꯨꯗꯤ꯫ ꯑꯦꯟꯇꯥꯔꯇꯤꯀꯥ ꯍꯥꯏꯕꯔꯤꯕ ꯖꯒꯥꯁꯦ ꯄꯨꯔꯥ ꯍꯥꯏꯗꯤ ꯑꯗꯨꯁꯨ ꯌꯥꯝ ꯑꯦꯛꯁꯄ꯭ꯂꯣꯔ ꯇꯧꯕꯗꯣ ꯌꯥꯝ ꯋꯥꯠꯂꯤꯅꯦꯕ꯫
ꯑꯗꯨ ꯃꯣꯏꯗꯤ ꯂꯩꯕ ꯅꯨꯡꯉꯥꯏꯔꯝꯒꯗ꯭ꯔꯥ ꯍꯥꯏꯗꯤ ꯏꯁ ꯁꯥꯥꯕ ꯍꯦꯟꯒꯠꯂꯛꯄꯒꯤ꯫ ꯃꯤ ꯂꯩꯗꯣ ꯁꯥ-ꯉꯥ ꯅꯠꯇꯕ꯫
ꯈꯪꯗꯦꯗ꯫ ꯃꯣꯏꯅ ꯃꯣꯏ ꯃꯣꯏ ꯑꯗꯣꯝꯗ ꯃꯤ ꯌꯨꯝ ꯃꯁꯤꯡ ꯊꯤꯕ ꯌꯥꯗꯕꯗꯤ ꯀ꯭ꯌꯥꯝ ꯂꯩ ꯂꯩ
ꯆꯨꯝꯃꯤ ꯑꯗꯨꯁꯨ ꯑꯗꯣ ꯃꯣꯏꯅ ꯉꯥꯛꯇ ꯂꯩꯍꯧꯔꯕ ꯑꯈꯣꯏ ꯂꯣꯏ ꯁꯤꯒ꯭ꯔꯒ ꯍꯥꯏꯗꯤ ꯁꯤꯗ ꯁꯥꯕ ꯍꯦꯟꯃꯟꯗꯩ ꯃꯣꯏꯑꯥꯗꯅ ꯈꯔ ꯏꯪꯕꯩ
ꯎꯝ
ꯑꯗꯨꯒ ꯃꯣꯏꯒꯤꯗꯨꯃꯥꯏ ꯃꯣꯏꯒꯤ ꯃꯐꯝꯗꯨꯁꯨ ꯑꯩꯈꯣꯏ ꯁꯨꯃꯥꯏꯅ ꯃꯤꯒꯁꯦ ꯌꯥꯝ ꯌꯥꯝꯈꯠꯂꯛꯑꯕ ꯈꯔ ꯂꯩꯔꯒ ꯑꯈꯣꯏ ꯂꯣꯏ ꯁꯤꯒ꯭ꯔ ꯃꯇꯨꯡꯗ
ꯎꯝ
ꯉꯝꯖꯔꯔꯣꯏꯗ ꯑꯩꯗꯤ ꯍꯟꯗꯛꯁꯦ ꯌꯥꯝ ꯁꯥꯅꯤ ꯈꯣꯠꯅꯤꯅ ꯍꯥꯏꯗꯣ ꯉꯔꯥꯡꯒꯤ ꯚꯤꯗꯤꯑꯣ ꯑꯃ ꯌꯥꯎ ꯊꯦꯡꯅꯕꯗꯣ ꯃꯥ ꯆꯤꯡ ꯅꯤꯡꯒꯥꯏꯕꯒꯤ
ꯋꯥꯆꯞ ꯌꯦꯡꯉꯣ
ꯅꯪ ꯑꯃꯀꯣ ꯅꯪ ꯑꯃ ꯐꯔꯣꯏꯗꯣꯔꯤꯍꯦ
ꯑꯗꯨꯝꯕ ꯇꯧꯔꯛꯀꯟ
ꯇꯧꯔꯛꯑꯣꯏ ꯅꯪ ꯇꯧꯔꯛꯑꯣꯏꯕ
ꯌꯥꯕ꯭ꯔꯣ
ꯌꯦꯡꯉꯦ ꯌꯦꯡꯉꯦ
ꯎꯝ ꯆꯞ ꯌꯦꯛꯉꯣꯅꯦ
ꯏꯚꯥꯏꯅꯤ ꯍꯟꯗꯛꯇꯤ ꯒ꯭ꯌꯥꯟ ꯈꯔ ꯇꯥꯗꯣꯏ ꯃꯥꯜꯂꯤꯗ
ꯎꯝ
ꯑꯩ ꯍꯧꯖꯤꯛ ꯐꯥꯎꯕ ꯄ꯭ꯔꯦꯛꯇꯤꯀꯦꯜ ꯁꯤꯟꯕ ꯂꯣꯏ꯭ꯗ꯭ꯔꯤ ꯄꯤꯔꯨꯕ ꯍꯥꯏꯕ ꯑꯃꯖꯨ ꯑꯃꯨꯛ ꯂꯩ ꯄꯦꯜꯂꯕꯅꯦ
ꯑꯥꯔꯖꯦꯟꯇꯤꯅ ꯃꯦꯁꯤ ꯃꯦꯁꯤ ꯃꯦꯁꯤ ꯃꯦꯁꯤ
ꯆꯥꯛ ꯆꯥꯅꯁꯤꯀꯣ ꯐꯥꯒꯤ ꯅꯠꯇꯦ
ꯀꯝꯀꯥꯟꯗꯅꯣ
ꯈꯪꯗꯦ ꯑꯩ ꯆꯥꯛ ꯆꯥꯅꯅꯤꯡꯉꯦ ꯅꯪꯒ
ꯐ꯭ꯔꯥꯢꯗꯦ
ꯐ꯭ꯔꯥꯏꯗꯦꯗ
ꯐ꯭ꯔꯥꯢꯗꯦꯗ ꯆꯤꯡꯗꯥꯝꯒꯤ
ꯀꯅꯥ ꯀꯅꯥ ꯌꯥꯎꯅꯤꯕ ꯃꯤ ꯀꯌꯥꯕꯨ ꯁꯨꯖꯥꯠꯅꯣ
ꯈꯪꯗꯦꯗ
ꯀꯩ ꯌꯦꯡꯉꯤꯅꯣꯅꯪ
ꯉꯁꯥꯏꯗꯩ ꯗ꯭ꯔꯃꯥ
ꯂꯥꯏ ꯍꯔꯥꯎꯕꯒꯤ ꯂꯥꯏ ꯅꯨꯄꯤ ꯊꯤꯕ ꯌꯦꯡꯍꯟꯒꯦꯅ ꯇꯧꯕꯁꯨ ꯂꯥꯏ ꯍꯔꯥꯎꯒꯤꯗ꯭ꯔꯦ ꯃꯊꯪ ꯆꯍꯤꯅ ꯑꯃꯨꯛ ꯀꯩꯊꯣꯛꯑꯒꯕ
ꯂꯥꯏ ꯅꯨꯄꯝ ꯊꯤꯕꯗ ꯅꯨꯄꯤꯗꯨ ꯅꯪ ꯑꯣꯏꯒꯦ ꯍꯥꯏꯔꯗꯤ ꯀꯃꯥꯏꯟ ꯇꯧꯕ
ꯉꯝꯗ꯭ꯔꯦ ꯑꯣꯏꯔꯣꯏ ꯀꯩꯁꯨ ꯑꯈꯣꯏ ꯂꯣꯠꯂ ꯌꯦꯡꯗꯣꯏꯅꯦ
ꯑꯗꯣ ꯌꯦꯡꯉꯣ ꯊꯥꯛꯀꯦꯕ ꯑꯃꯨꯛꯀꯁꯨ ꯂꯣꯠꯂꯒ ꯀꯃꯥꯏ ꯂꯣꯠꯂꯒ ꯌꯦꯡꯉꯨ ꯊꯣꯛꯇꯕꯗꯤ ꯀꯩ ꯀꯥꯏꯒꯦ ꯑꯗꯤ ꯌꯨꯝꯗꯗꯤ
ꯑꯦ ꯆꯠꯂꯍꯦ ꯌꯨꯝꯗꯗꯤ ꯆꯪꯉꯣꯏ ꯀꯩꯁꯨ
ꯑꯗꯨꯅꯤ
ꯍꯧꯖꯤꯛꯀꯥꯟꯗꯤ ꯑꯗꯨ ꯑꯣꯏꯅꯗ꯭ꯔꯦ ꯃꯥꯏꯕꯤꯅ ꯅꯝꯗꯅ ꯑꯗꯨꯝ ꯃꯣꯏ ꯑꯗꯨꯝ ꯀꯣꯠꯍꯜꯂꯦ ꯍꯥꯏꯕ ꯉꯥꯛꯇꯪꯒꯤ ꯉꯥꯛꯇꯪꯒꯤ ꯄꯥꯈꯠꯇꯅꯒ ꯇꯧꯕ ꯃꯑꯣꯡꯗꯣ ꯌꯥꯝ ꯅꯨꯡꯉꯥꯏꯖꯕ
ꯌꯦꯡꯉꯨꯅꯦ ꯑꯃꯨꯛꯀꯁꯨ ꯑꯃ ꯇꯧꯅꯤ
ꯌꯥꯏꯌꯦ
ꯑꯗꯨꯗꯤ ꯅꯪꯁꯨ ꯀꯥꯏꯗꯣꯏꯅꯤ
ꯌꯥꯏ ꯀꯥꯏꯗꯦ ꯑꯗꯨꯏꯁꯨ ꯀꯩꯅꯣ ꯅꯪ ꯑꯗꯨꯃꯥꯏꯟꯒ ꯍꯥꯏꯗꯨꯕꯣ ꯀꯥꯏ ꯑꯩ ꯄꯥꯝꯗꯦ
ꯀꯩꯗꯧꯒꯅꯤ
ꯑꯗꯨꯃꯥꯏꯅ ꯇꯧꯔꯗꯤ ꯂꯥꯏꯒꯤ ꯅꯨꯄꯤ ꯑꯣꯏꯔꯦ ꯍꯥꯏꯔꯒ ꯃꯥꯏ ꯅꯨꯄꯥꯗꯨ ꯊꯨꯅ ꯁꯤ ꯍꯥꯏꯔꯤꯕꯅꯦ
ꯎꯝ
ꯎꯝꯒ ꯍꯥꯏꯔ ꯇꯣꯛꯀꯅꯣ ꯈꯪꯑꯥꯕ
ꯑꯗꯣ ꯃꯊꯪ ꯌꯦꯡ ꯂꯥꯛꯑꯣ
ꯌꯦꯡꯁꯤ ꯌꯦꯡꯁꯤ
ꯊꯥꯏꯅ ꯑꯗꯨꯒꯤ ꯋꯥꯔꯤ ꯑꯃ ꯂꯩꯕꯅꯤꯥ ꯅꯨꯄꯤ ꯑꯃ ꯑꯩꯅ ꯅꯉꯣꯟꯗ ꯂꯤꯗꯤ ꯂꯤꯈ꯭ꯔꯕ ꯃꯥꯜꯂꯦ
ꯑꯗꯣ ꯃꯦꯟ ꯑꯣꯐ ꯗꯤ ꯃꯦꯠꯆꯁ ꯅꯣ ꯀꯟꯖꯤꯀ꯭ꯌꯨꯇꯤꯚ
ꯀꯅꯥꯅꯣ ꯃꯦꯁꯤꯔꯣ
ꯂꯤꯌꯣꯅꯦꯜ ꯑꯦꯟꯗ꯭ꯔꯦꯁ ꯃꯦꯁꯤ
ꯏꯁ ꯄꯨꯄꯨ ꯃꯦꯁꯤ
ꯃꯦꯟꯅꯨꯌꯦꯜ ꯅꯤꯌꯔ ꯅꯤꯌꯨꯔ ꯈ꯭ꯔꯤꯁꯇꯤꯌꯥꯅꯣ ꯔꯣꯅꯥꯥꯜꯗꯣ
ꯕꯣꯜ ꯕꯣꯜ ꯕꯣꯜꯗ ꯇꯧꯕꯗ ꯂꯣꯏꯕ ꯇꯥꯔꯦꯅꯦ ꯃꯌꯥꯝ ꯑꯩꯌꯥ ꯄꯔꯦꯛꯇꯤꯀꯦꯜ ꯁꯤꯟꯕ ꯂꯣꯏ
ꯌꯥꯔꯦ ꯌꯦꯡꯑꯣ ꯌꯦꯡꯑꯣ
ꯍꯣꯏ ꯍꯣꯏ ꯑꯗꯨꯗꯤ ꯑꯩ ꯊꯝꯃꯒꯦ